ꯎꯝ ꯑꯗꯣ ꯄꯨꯡ ꯀꯌꯥꯗ ꯀꯩꯅꯣ ꯅꯪ ꯕꯣꯜ ꯌꯦꯡꯗꯣꯏꯔꯣ
ꯕꯣꯜ ꯌꯦꯡꯗꯣꯏ ꯉꯁꯤꯗꯤ ꯂꯣꯏꯔꯕ ꯃꯥꯜꯂꯦ ꯉꯁꯥꯏ ꯏꯂꯚꯦꯟ ꯊꯥꯔꯇꯤꯗ ꯂꯥꯛꯄ ꯒꯨꯝꯇꯧꯋꯦ
ꯅꯠꯇꯦꯍꯦ ꯀꯩꯅꯣ ꯀꯩꯅꯣ ꯌꯥꯝ ꯀꯩꯅꯣ ꯄꯣꯄꯨꯂꯔ ꯑꯣꯏꯕ ꯑꯥꯔꯖꯦꯟꯇꯤꯅꯥꯒꯤ ꯀꯩꯅꯣꯗꯣ ꯊ꯭ꯔꯤ ꯊꯥꯔꯇꯤꯗ ꯂꯩꯌꯦꯅꯦ
ꯑꯣ ꯑꯗꯨꯗꯤ ꯍꯣꯏ ꯑꯗꯨꯗꯤ ꯌꯦꯡꯔꯨꯔꯦ ꯑꯗꯨꯗꯤ ꯉꯝꯃꯣꯏ ꯑꯗꯨꯗꯤ ꯉꯁꯤ ꯄꯨꯡ ꯑꯃꯒꯨꯝꯕ ꯇꯥꯔꯗꯤ ꯑꯗꯨꯝ ꯇꯨꯝꯅꯤꯡꯈ꯭ꯔꯅꯦꯕ
ꯑꯝ
ꯅꯣꯏ ꯌꯦꯡꯒꯦꯔꯣ
ꯈꯪꯗꯦ ꯌꯦꯡꯁꯤꯔꯥꯅꯗꯤ ꯇꯧꯕꯅꯤ ꯈꯪꯗꯦ ꯃꯇꯝꯗꯣ ꯀꯩꯅꯣ ꯇꯧꯕ ꯌꯦꯡꯕ ꯇꯥꯔꯦꯗꯅ
ꯍꯧꯖꯤꯛꯀꯥꯟꯗꯤꯀꯣ ꯃꯤꯁꯤꯡꯗꯦ ꯐꯨꯠꯕꯣꯜ ꯎꯝ ꯂꯥꯛꯄꯅꯤꯅ ꯋꯥꯔꯜ ꯀꯞ ꯂꯥꯛꯄꯅꯤꯅ ꯄꯩꯁꯥꯁꯨ ꯌꯥꯝ ꯇꯥꯟꯅꯔ ꯂꯩꯔꯦ
ꯎꯝ
ꯑꯩꯒꯤ ꯏꯃꯨꯞ ꯅꯨꯄꯥ ꯉꯁꯥꯏꯗꯣ ꯂꯤꯁꯤꯡ ꯇꯔꯥ ꯐꯪ ꯐꯪꯉꯦ ꯐꯪꯉꯦ ꯍꯌꯦ ꯑꯩꯅ ꯀꯔꯤꯒꯤꯅꯣ ꯍꯥꯏꯔꯒ ꯑꯁ ꯐꯨꯠꯕꯣꯜꯗ ꯀꯩꯅꯣ ꯇꯧꯕꯗ ꯐꯪꯉꯦ ꯍꯥꯏꯅ ꯍꯥꯏꯔꯛꯑꯦ ꯑꯗꯨꯒꯤ ꯑꯁ ꯃꯤꯅ ꯐꯨꯠꯕꯣꯜ ꯁꯟꯅꯔꯦ ꯅꯣꯏꯅ ꯄꯩꯁꯥ ꯇꯥꯜꯂꯦꯍꯦ ꯍꯥꯏꯅ ꯍꯥꯏꯔꯕꯅꯦ ꯑꯩꯅ
ꯑꯗꯨꯒꯨꯝꯕꯗꯣ ꯅꯪꯁꯨ ꯀꯩꯅꯣ ꯅꯪꯁꯨ ꯈꯪꯅꯕ ꯀꯩꯅꯣ ꯇꯧꯕ ꯇꯥꯕꯅꯤꯅꯦ ꯑꯗꯨ ꯀꯩꯅꯣ ꯈꯪꯉꯗꯤ ꯃꯤ ꯂꯣꯏꯅꯃꯛꯀꯤ ꯁꯦꯌꯥꯔ ꯇꯧꯅꯃꯛꯀꯤ ꯀꯩꯅꯣ ꯇꯧꯕ ꯇꯥꯔꯅꯦ ꯑꯗꯨꯗꯤ ꯍꯣꯠꯅꯥꯎꯅꯦ ꯍꯪꯉꯣꯅꯦ ꯑꯗꯨ
ꯑꯥ ꯑꯩꯈꯣꯏ ꯀꯩꯅꯣ ꯇꯧꯅꯗꯕ ꯑꯗꯨꯒ ꯃꯈꯣꯏꯗꯣ ꯒ꯭ꯔꯨꯞ ꯇꯧꯅꯕ ꯃꯥꯜꯂꯦ ꯑꯁ ꯑꯗꯨꯒꯤ ꯑꯩꯅ ꯄꯥꯔꯇꯤ ꯄꯤꯌꯣ ꯍꯥꯏꯅ ꯍꯥꯏꯕꯅꯦ ꯎꯝ
ꯇꯧꯕꯗ ꯑꯗꯨ ꯑꯗꯨꯒꯨꯝꯕꯗꯣ ꯑꯣꯏꯔꯝꯃꯅꯤꯗ ꯍꯥ ꯑꯗꯣ ꯅꯪꯖꯦ ꯑꯗꯣ ꯍꯥꯏꯗꯤ ꯍꯥꯏꯗꯤ ꯑꯗꯨꯒꯨꯝꯕꯗꯣ ꯋꯥꯔꯜꯗ ꯀꯞꯇ ꯍꯥꯏꯔꯗꯤ ꯅꯪꯁꯦ ꯀꯩ ꯀꯩꯅꯣ ꯀꯩ ꯀꯥꯎꯟꯇ꯭ꯔꯤꯒꯨꯝꯕ ꯍꯥꯏꯗꯤ ꯄꯣꯇꯨꯒ ꯑꯔꯖꯦꯟꯇꯤꯅꯥ ꯐꯣꯔ ꯑꯦꯛꯖꯥꯝꯄꯜ ꯑꯗꯨꯒꯨꯝꯕꯗꯣ ꯅꯪ ꯀꯩꯗ ꯁꯞꯄꯣꯔꯠ ꯇꯧꯋꯦ
ꯑꯩꯗꯤ ꯑꯥꯔꯖꯦꯟꯇꯤꯅꯥ ꯀꯣꯏꯕꯒꯤ ꯌꯥꯝ ꯁꯞꯄꯣꯔꯠ ꯇꯧꯅꯤꯡꯉꯦꯕ ꯑꯩ ꯑꯥ ꯏꯪꯂꯪꯂꯦꯟ ꯀꯨꯝꯕ ꯅꯍꯥꯟꯅꯤ ꯅꯦꯀ꯭ꯔꯣꯒ ꯏꯪꯂꯦꯟ ꯁꯅ ꯑꯗꯣ ꯏꯪꯂꯦꯟꯕꯨ ꯁꯞꯄꯣꯔꯠ ꯇꯧꯕꯅꯦ ꯑꯗꯨ ꯉꯝꯈ꯭ꯔꯦꯕ
ꯑꯥ ꯍꯥꯏꯗꯤ ꯑꯩꯁꯨ ꯀꯩꯅꯣ ꯑꯥꯔꯖꯦꯟꯇꯤꯅꯥꯕꯨꯗꯤ ꯑꯗꯨꯝ ꯍꯥꯏꯗꯤ ꯑꯪꯀ ꯃꯦꯁꯤ ꯌꯥꯎꯕꯅꯤꯅ ꯁꯥꯄꫭꯠꯄꯨꯗꯤ ꯇꯧꯕꯅ‌ꯦ ꯑꯗꯨ ꯑꯣꯏꯔꯁꯨ ꯃꯣꯏꯒꯤꯁꯦ ꯈꯪꯗꯕ ꯃꯣꯏꯒꯤ ꯍꯥꯏꯗꯤ ꯇꯁꯦꯡꯕ ꯃꯣꯏꯒꯤ ꯀꯩꯅꯣ ꯄ꯭ꯂꯦꯗꯤ ꯎꯗ꯭ꯔꯤꯕ ꯍꯥꯏꯗꯤ ꯃꯣꯏꯁꯦ ꯑꯅꯧꯕ ꯀꯟꯇ꯭ꯔꯤ ꯀꯩꯅꯣ ꯑꯅꯧꯕ ꯆꯪ ꯃꯣꯏ ꯍꯦꯛ ꯐꯦꯁ ꯇꯧꯔꯒ ꯃꯣꯏꯒꯤ ꯒ꯭ꯔꯨꯞꯇ ꯑꯗꯨꯝ ꯌꯧꯔꯒ ꯃꯣꯏꯁꯦ ꯑꯣꯄꯣꯅꯦꯟ ꯑꯣꯏꯌꯦꯕ ꯍꯥꯏꯗꯤ ꯀꯝꯄꯤꯇꯤꯇꯤꯞ ꯑꯣꯏꯕ ꯀꯟꯇ꯭ꯔꯤꯁꯦ ꯃꯣꯏ ꯐꯦꯁ ꯇꯧꯗ꯭ꯔꯤꯕ ꯍꯧꯖꯤꯛꯐꯥꯎ
ꯑꯥ
ꯑꯗꯨꯒꯤ ꯀꯩꯅꯣ ꯌꯥꯝ ꯐꯨꯜ ꯇ꯭ꯔꯁꯇꯦꯠ ꯑꯣꯏꯕꯗꯤ ꯉꯝꯗꯦꯕ
ꯑ ꯍ
ꯑꯗꯨ ꯑꯣꯏꯔꯁꯨ ꯐ꯭ꯔꯥꯟꯁꯀꯨꯝꯕ ꯏꯁꯄꯦꯟꯒꯨꯝꯕ ꯅꯠꯇ꯭ꯔꯒ ꯕ꯭ꯔꯥꯖꯤꯜꯒꯨꯝꯕꯗꯤ ꯃꯣꯏ ꯗꯤ ꯑꯗꯨꯝ ꯀꯩꯅꯣ ꯑꯀꯟ ꯑꯀꯟꯕ ꯀꯟꯇ꯭ꯔꯤꯗꯁꯨ ꯑꯗꯨꯝ ꯃꯣꯏ ꯀ꯭ꯔꯣꯁ ꯇꯧꯔꯒ ꯂꯥꯛꯑꯦ ꯅꯠꯇ‌ꯦ ꯃꯣꯏ ꯀꯥꯒ꯭ꯔꯦ ꯍ ꯉꯔꯥꯡꯗꯨꯁꯨ ꯀꯩꯅꯣ ꯐ꯭ꯔꯥꯟꯁꯁ‌ꯦ ꯀ꯭ꯔꯣꯁꯤꯌꯥꯒ ꯀꯩꯅꯣ ꯇꯧꯔꯦ ꯑꯗꯨ ꯀꯥꯟꯗ ꯐꯖꯅ ꯀꯩꯅꯣ ꯃꯣꯏꯖ‌ꯦ ꯏꯁꯀꯣꯔ ꯇꯧꯔꯒ ꯑꯗꯨꯝ ꯉꯝꯒ꯭ꯔꯦꯕ ꯑꯗꯨ ꯇꯧꯒꯔ‌ꯦ ꯑꯗꯨ ꯑꯣꯏꯔꯖꯨ ꯕ꯭ꯔꯥꯖꯤꯜ ꯍꯥꯏꯗꯤ ꯑꯥꯔꯖꯦꯟꯇꯤꯅꯥꯗꯤ ꯍꯧꯖꯤꯛ ꯐꯥꯎ ꯐꯦꯁ ꯇꯧꯗ꯭ꯔꯤꯕ
ꯑ ꯑꯩꯗꯤ ꯌꯦꯡꯗꯦ ꯉꯔꯥꯡꯒꯤꯗꯤ ꯑꯩꯗꯤ ꯌꯦꯡꯗꯦꯕ ꯐꯖꯅ
ꯎꯝ ꯉꯔꯥꯡꯒꯤꯗꯣ ꯐꯖꯅ ꯐꯖꯕꯅꯦ ꯀꯩꯅꯣ ꯀꯩꯅꯣ ꯐꯖꯕꯅꯦ ꯀ꯭ꯔꯣꯁꯤꯌꯥꯒ ꯀꯩꯅꯣ ꯐ꯭ꯔꯥꯟꯁ ꯁꯥꯟꯅꯕꯗꯣ
ꯑꯥ ꯑꯥ
ꯃꯣꯏꯒꯤ ꯃꯦꯠꯁꯇꯣ ꯀꯩꯅꯣ ꯄ꯭ꯂꯦꯗꯣ ꯐꯖꯕꯅꯦ
ꯑꯥꯎ ꯐꯖꯕꯗꯤ ꯐꯖꯕꯅꯤ ꯃꯣꯏꯒꯤꯁꯦ ꯑꯗꫭ ꯑꯁ ꯇꯨꯝꯅꯤꯡꯕꯅ ꯑꯗꯨꯅ ꯌ‌ꯦꯡꯕ ꯉꯝꯗ꯭ꯔꯦꯅꯦ ꯂꯣꯏꯅꯃꯛꯇ
ꯍꯥ ꯑꯗꯨꯅꯦ ꯑꯗꯨꯒ ꯄꯣꯔꯇꯨꯒꯥꯜꯒ ꯀꯩꯅꯣ ꯑ ꯀꯩꯅꯣꯗꯣ ꯑꯁ ꯅꯠꯇ‌ꯦꯍꯦ ꯄꯣꯇꯨꯒꯜꯒ ꯀꯩꯅꯣ ꯀ꯭ꯔꯣꯁꯤꯌꯥ ꯍꯥꯏꯒꯗꯕꯅꯤ
ꯑ ꯉꫪꯥꯡ ꯁꯟꯅꯕ꯭ꯔꯣ
ꯉꯔꯥꯡ ꯄꯣꯔꯇꯨꯒꯥꯜ ꯀ꯭ꯔꯣꯁꯤꯌꯥ ꯁꯥꯟꯅꯕꯅꯤ ꯍꯣꯏ ꯑꯗꯨ ꯔꯣꯅꯥꯜꯗꯣꯒꯤ ꯄꯦꯅꯥꯜꯇꯤ ꯑꯃ ꯐꯪꯒꯤꯕꯅꯤ ꯑꯗꯨꯒꯤꯗꯨꯅꯦ ꯉꯝꯒꯤ ꯒꫪꯤꯖ‌ꯦ ꯃꫭꯏ ꯑꯗꯨ ꯀ꯭ꯔꯨꯁꯤꯌꯥꯁꯨ ꯃꯣꯗ꯭ꯔꯤꯛ ꯍꯥꯏꯗꫭ ꯅꯪ ꯈꯪꫪꫭ
ꯈꯪꯗꯦ ꯑꯩꯗꯤ ꯑꯩꯗꯤ ꯌꯥꯝ ꯌꯥꯡꯕ ꯈꯪꯗꯦ
ꯑꯥ ꯍꯣꯏ ꯃꯣꯏ ꯀ꯭ꯔꯣꯁꯤꯌꯥꯗ ꯏꯁꯇꯥꯔ ꯄ꯭ꯂꯦꯌꯔꯅꯦꯕ ꯃꯥꯗꯣ
ꯑꯣ
ꯑꯗꯣ ꯃꯥꯗꯣ ꯑꯁ ꯌꯦꯡꯉꯒ ꯅꯨꯡꯁꯤꯔꯕꯅꯦ ꯃꯥꯗꯣ ꯃꯣꯏꯖ‌ꯦ ꯀꯩꯅꯣ ꯑ ꯑꯅꯤꯗꯤ ꯃꯨꯠ ꯆꯟꯕꯅꯦꯕ ꯍꯥꯏꯗꯤ ꯔꯣꯅꯥꯜꯗꯣ ꯑꯥꯏ ꯄꯣꯔꯇꯨꯒꯥꯜꯁꯦ ꯑꯅꯤ ꯑꯅꯤ ꯆꯪꯒꯤꯕꯅꯦꯕ ꯁꯥꯄꫭꯠ ꯇꯧꯕꯅꯦꯕ ꯑꯅꯤꯁꯦ
ꯑ
ꯑꯗꯨꯗ ꯀꯩꯅꯣ ꯀ꯭ꯔꯣꯁꯤꯌꯥꯁꯨ ꯑꯅꯤꯃꯨꯛ ꯁꯀꯣꯔ ꯇꯧꯕꯅꯦ ꯑꯗꯨ ꯇꯧꯔꯀꯥꯟꯗ ꯂꯥꯁ ꯂꯥꯁ ꯀꯣꯜꯗꯣ ꯑꯦꯛꯁꯇ‍꯭ꯔꯥ ꯃꯤꯅꯤꯠꯇ ꯃꯣꯏ ꯁꯀꫭꫪ ꯇꯧꯕꯅꯦ ꯑꯗꯨ ꯗꯨꯀꯥꯟꯗ ꯈꯪꯗꯦꯗ ꫪ‌ꯦꯐꯤꯔꯁꯤꯡꯁꯨ ꯌꯥꯝ ꯀꯩꯅ ꯑꯦꯛꯇꯤꯚ ꯌꯥꯝ ꯑꯣꯏꯕꯀꯣ ꯑꯗꯣ ꯑꯣꯞꯁꯥꯏ ꯑꯣꯏꯅ ꯄꯤꯒꯤꯕ
ꯑꯥ
ꯑꯅꯤꯒ ꯑꯃꯥꯗ ꯀꯩꯏꯅꫭ ꯄꫭꯇꯨꯒꯟꯅ ꯉꯝꯈꯤꯕ
ꯑꯥꯎ
ꯑꯗꯨꯒꯤꯅꯤ
ꯍꯧꯖꯤꯛꯇꯤ ꯌꯦꯡꯕ ꯅꯨꯡꯉꯥꯏꯇꯦ ꯇꯔꯦ ꯇꯔꯦ ꯉꯥꯛ ꯑꯣꯏꯕꯅꯤ ꯍꯧꯖꯤꯛꯇꯤ ꯌꯦꯡꯕꯗꯤ ꯅꯨꯡꯉꯥꯏꯔꯝꯅꯤꯀꯣ
ꯑ ꯍꯧꯖꯤꯛꯇꯤ ꯅꯣꯀꯥꯎ ꯑꯣꯏꯈ꯭ꯔꯕꯅꯤꯅ
ꯑ
ꯌꯦꯡꯕꯗꯤ ꯈꯔꯗꯤ ꯑꯗꯨꯝ ꯅꯨꯡꯉꯥꯏꯔꯦ ꯑꯗꯣ ꯑꯩꯣꯏꯁꯨ ꯉꯔꯥꯡꯒꯤ ꯑꯗꯨꯗꯤ ꯑꯁ ꯃꯣꯗ꯭ꯔꯤꯛꯇꯣ ꯐꯖꯅ ꯌꯦꯡꯉꯀꯥꯟꯗ ꯅꯨꯡꯁꯤꯈ꯭ꯔꯦ ꯃꯥꯒꯤꯗꯣ ꯅꯨꯡꯉꯥꯏꯇꯕꯗꯣ
ꯑꯣ
ꯍꯥꯏꯗꯤ ꯃꯤ ꯈꯔꯗꯤ ꯑꯗꯨꯝ ꯀꯞꯄꯒ ꯀꯩꯅꯣ ꯅꯨꯡꯉꯥꯏꯇꯕꯗꯣ ꯀꯞꯄꯒ ꯇꯧꯔꯒ ꯂꯩꯗꯅ ꯑ ꯃꯣꯗ꯭ꯔꯤꯛꯄꯨꯗꯤ ꯑꯗꯨꯝ ꯇꯧ ꯭ꯔꯦꯕ ꯅꯨꯡꯉꯥꯏꯃꯟꯗꯕꯒꯤ ꯃꯥꯁꯤꯦ ꯅꯣꯛꯈ꯭ꯔꯦꯕ
ꯑꯣ
ꯃꯤꯁꯦ ꯅꯨꯡꯉꯥꯏꯃꯟꯗꯕ ꯀꯥꯟꯗ ꯅꯣꯛꯑꯒ ꯀꯩꯅꯣ ꯇꯧꯕ ꯀꯥꯟꯗ ꯑꯩꯈꯣꯏ ꯌꯦꯡꯀꯥꯟꯗ ꯈꯪꯉꯤꯗꯅ ꯑꯗꯒꯤ ꯀꯩꯅꯗꯣ ꯃꯣꯗ꯭ꯔꯤꯛꯁꯦ ꯇꯧꯔꯦꯕ ꯉꯔꯥꯡꯗꯣ ꯑꯗꯨꯒꯤ ꯑꯁ ꯃꯣꯗ꯭ꯔꯤꯛꯇꯣ ꯑꯩ ꯁꯞꯄꯣꯔꯠꯕꯨꯨꯗꯤ ꯇꯧꯗꯦꯀꯣ ꯀ꯭ꯔꯣꯁꯤꯌꯥꯗ ꯑꯗꯨ ꯑꯣꯏꯔꯁꯨ ꯃꯥꯒꯤ ꯃꯁꯛꯇꯨ ꯌꯦꯡꯉꯒ ꯑꯗꯨꯝ ꯅꯨꯡꯁꯤꯈ꯭ꯔꯦꯕ ꯃꯣ ꯔꯤꯛꯁ ꯑꯗꯨꯝ ꯌꯥꯕꯗꯤ ꯌꯥꯕꯅꯦꯕ
ꯑꯣ ꯑꯗꯣ ꯉꯁꯤ ꯄꯨꯡ ꯑꯍꯨꯝ ꯃꯈꯥꯏꯒꯨꯝꯕꯗ ꯂꯥꯛꯄꯗꯣ ꯌꯦꯟꯒꯦꯔꯣ
ꯍꯣꯏ ꯄꯨꯡ ꯑꯍꯨꯝ ꯃꯈꯥꯏꯗꯗꯤ ꯑꯥꯔꯖꯦꯟꯇꯤꯅꯥ ꯑꯩꯒꯤ ꯀꯩꯅꯣꯗ ꯉꯃꯁꯨ ꯉꯝꯗ꯭ꯔꯁꯨ ꯑꯩ ꯑꯩꯒꯤ ꯇꯤꯝꯁꯦ ꯉꯁꯤ ꯁꯥꯟꯅꯒꯗꯕꯅꯤꯅ ꯋꯥꯅ ꯋꯥꯔꯁꯨ ꯈꯥꯡꯉ ꯑꯗꯨꯝ ꯌꯦꯡꯕ ꯇꯥꯔꯦꯅ
ꯑꯗꯨ ꯅꯪ ꯉꯁꯤ ꯌꯥꯡꯈ꯭ꯔꯅꯦ ꯍꯌꯦꯡ ꯊꯕꯛ ꯆꯠꯄ ꯉꯝꯒꯔꯣ
ꯑꯩꯁꯦ ꯍꯥꯏꯗꯤ ꯗꯥꯎ ꯌꯥꯝ ꯐꯕ ꯍꯥꯏꯇꯥꯔꯦ ꯉꯁꯤꯒ ꯍꯌꯦꯡꯁꯦ ꯑꯩ ꯑꯣꯐ ꯐꯪꯕ ꯑꯗꯨꯗꯒꯅꯦ
ꯑꯣ ꯌꯥꯝ ꯐꯔꯦ ꯑꯗꯨꯗꯤ
ꯈꯩꯅꯣ ꯍꯥꯏꯗꯤ ꯐ꯭ꯔꯥꯏꯗꯦ ꯁꯇꯔꯗꯦꯁꯦ ꯑꯣꯐ ꯐꯪꯕ
ꯑꯥ ꯍꯦꯛ ꯌꯥꯡꯕ ꯂꯣꯏꯔꯒ ꯍꯦꯛ ꯇꯨꯝꯕ ꯌꯥꯏꯅꯤꯅ
ꯑꯗꯨ ꯑꯣꯏꯕ ꯌꯥꯏ ꯍꯣꯏ ꯑꯗꯨꯒꯤ ꯑꯗꯨꯗꯁꯦ ꯑꯩꯁ ꯌꯥꯝ ꯀꯩꯅꯣ ꯗꯥꯎ ꯌꯥꯝ ꯌꯥꯔꯦꯅ ꯑꯗꯨꯝ ꯉꯥꯏꯔꯒ ꯂꯩꯕꯅꯤꯁꯦ ꯆꯥꯛꯇꯣ ꯑꯗꯨꯝ ꯊꯦꯡꯉ ꯊꯣꯡꯉꯦ
ꯑꯣ ꯀꯔꯤꯖꯪꯗꯣꯡꯕ꯭ꯔꯣ
ꯑꯁ ꯌꯥꯝ ꯍꯥꯎꯕꯗꯤ ꯅꯠꯇꯦꯍꯦ ꯀꯩꯅꯣꯗ ꯑꯥꯂꯨꯒ ꯌꯦꯔꯨꯝꯒ ꯀꯩꯅꯣ ꯊꯣꯡꯁꯤꯔꯅ ꯇꯧꯕꯅꯤ ꯅꯣꯏ ꯁꯤꯗꯤ ꯗꯥꯜ ꯍꯥꯏꯕꯒꯨꯝ ꯇꯧꯕꯅꯦ
ꯍꯣꯏ ꯍꯣꯏ ꯗꯜ ꯆꯥ ꯉꯁꯤꯗꯤ ꯗꯜ ꯆꯧ ꯆꯥ ꯁꯣꯏꯕꯨꯝ ꯀꯣ ꯣꯏ ꯁꯣꯏꯕꯨꯝꯁꯨ ꯀꯥꯡꯁꯣꯏ ꯁꯨꯡꯅ ꯊꯣꯡꯅꯖꯩ ꯍ ꯀꯥꯏ ꯆ ꯀꯩꯅꯣ ꯇ ꯍꯧ ꯀꯥꯏ ꯆꯁ ꯁꯤꯡꯗꯨ ꯂꯩꯅ ꯑꯗꯨ ꯆꯥꯡ ꯍꯥꯏꯅ ꯑꯗꯨꯗꯣ ꯍꯥꯞꯕ꯭ꯔꯥ ꯆꯥꯏ
ꯑ ꯃꯊꯥꯏꯝ ꯍꯦ ꯑꯗꯨꯗꯤ
ꯎꯝ ꯀꯥꯡꯁꯥꯏ ꯑꯗꯨꯝ ꯆꯥꯕꯅꯤ ꯑꯩꯈꯣꯏꯗꯤ ꯑꯌꯥꯝꯕ ꯀꯥꯡꯁꯥꯏ ꯆꯥꯕꯅꯤ ꯁꯥꯁꯨ ꯅꯤꯡꯊꯤ ꯆꯥꯕ ꯑꯗꯨꯝ ꯄꯦꯟꯕꯀꯣ ꯕꯣꯏꯂꯔꯁꯇꯣ ꯑꯉꯥꯡꯁꯤꯡꯁꯨ ꯂꯩꯌꯦ ꯃꯤ ꯌꯥꯝ ꯂꯩ ꯑꯩ ꯕ꯭ꯔꯗꯔ ꯑꯩꯈꯣꯏꯒꯤ ꯌꯨꯝꯗ ꯂꯩꯕꯅꯦꯕ
ꯑꯣ
ꯑꯉꯥꯡꯁꯤꯡꯁꯨ ꯌꯥꯝ ꯂꯩ ꯑꯗꯨꯅ ꯑꯉꯥꯡꯁꯤꯡꯁꯨ ꯗꯥꯜ ꯆꯥꯅꯤꯡꯕ ꯑꯗꯨꯒ ꯆꯤꯛꯀꯟ ꯆꯥꯅꯤꯡꯕ ꯑꯣ ꯑꯩꯈꯣꯏꯅ ꯆꯤꯛꯀꯟ ꯆꯥꯅꯤꯡꯗꯕ ꯉꯥ ꯆꯥꯅꯤꯡꯕ ꯃꯥꯥꯏꯅ ꯇꯔ ꯀ ꯌꯥꯝ ꯐꯔꯛ ꯇꯥꯕ ꯀꯔꯤꯒꯤꯔꯥ ꯍꯥꯏꯔ ꯆꯤꯛꯀꯟ ꯀꯔꯤꯒꯔ ꯆꯥꯅꯤꯡꯗꯕ꯭ꯔꯣ ꯍꯥꯏꯔ ꯤ ꯂꯣꯀꯦꯜꯒꯤꯒꯨꯝꯕꯗꯤ ꯌꯥꯝ ꯆꯥꯅꯤꯡꯉꯦꯕꯀꯣ ꯣꯏꯂ ꯑꯗꯨ ꯑꯝ ꯄꯤꯌꯥꯜ ꯂꯕ ꯍꯥꯏꯕ
ꯑꯁ ꯕꯣꯏꯂꯔꯗꯤ ꯍꯣꯏ ꯀꯩꯅꯣ ꯇꯧꯕꯅꯤꯗ ꯌꯥꯝ ꯀꯩꯅꯣ ꯇꯧꯕꯅꯦ ꯑꯩꯁꯨꯅꯦ ꯇꯥꯟꯕꯅꯦ ꯑꯗꯨꯝ ꯕ꯭ꯔꯣꯂꯔ ꯍꯥꯏꯗꯤ ꯑꯩꯈꯣꯏ ꯆꯤꯡꯒꯤꯗꯤ ꯍꯥꯏ
ꯍꯣꯏ ꯑꯗꯨꯅꯦꯕ ꯆꯤꯡꯒꯤ ꯑꯣꯏꯔꯗꯤ ꯂꯣꯏꯃꯛ ꯆꯥꯃꯤꯟꯅꯕ ꯅꯨꯡꯉꯥꯏꯌꯦꯕꯀꯣ ꯉꯥꯁꯤꯅ ꯑꯃꯨꯛ ꯑꯉꯥꯡꯁꯤꯡ ꯆꯥꯗꯕ
ꯑꯗꯨꯅꯦ
ꯑꯗꯨꯅ ꯄꯨꯔꯥ ꯐꯔꯛꯇꯕ ꯑꯗꯨꯅ ꯉꯔꯥꯡꯗꯣ ꯑꯗꯨꯅ ꯉꯔꯥꯡꯗꯣ ꯆꯤꯛꯀꯟ ꯑꯃ ꯊꯣꯡꯉꯦ ꯉꯥ ꯑꯃ ꯊꯣꯡꯉꯦ ꯁꯨꯃꯥꯏꯅ ꯆꯥꯏꯌꯦ
ꯌꯥꯝ ꯐꯩꯅꯦ ꯑꯗꯨꯗꯤ ꯑꯗꯨ ꯂꯣꯏꯅꯃꯛ ꯑ ꯂꯣꯏ ꯂꯣꯏꯅꯃꯛ ꯃꯤ ꯂꯣꯏ ꯂꯣꯏꯅꯃꯛ ꯄꯥꯝꯕ ꯂꯣꯏꯅꯃꯛ ꯊꯣꯡꯉꯒ ꯑꯗꯨꯝ ꯆꯥꯏꯔꯦꯅ ꯑꯗꯨꯗꯤ
ꯑꯗꯨ ꯕꯣꯏꯅꯔꯁꯨ ꯄꯨꯔꯥ ꯆꯥꯕ ꯌꯥꯗꯕ ꯃꯤꯁꯨ ꯂꯩ ꯑꯩꯈꯣꯏꯗꯤꯀꯣ
ꯑꯥ
ꯕꯣꯏꯂꯔ ꯆꯥꯔꯗꯤ ꯑꯃ ꯅꯥꯕ ꯃꯤꯁꯨ ꯂꯩꯌꯦ ꯕꯣꯏꯂꯔ ꯆꯥꯕ ꯐꯠ ꯇꯕꯅꯤꯗ ꯑ ꯊꯤ ꯄꯥꯏꯕ ꯊꯤ ꯍꯨ ꯕꯒꯨꯝꯕꯁꯨ ꯂꯩꯕꯅꯦ ꯕꯣꯏꯂꯔ ꯍꯦꯛ ꯆꯥꯜꯂꯗꯤꯀꯣ
ꯍꯣꯏ ꯑꯗ ꯃꯣꯏꯒꯤꯗꯣ ꯑꯗꯨꯝ ꯐꯕꯨꯗꯤ ꯐꯥꯗꯕꯅꯤꯗ ꯕꯣꯏꯂꯔ ꯀꯩꯅꯣꯗ ꯃꯣꯏꯒꯤꯗꯣ
ꯎꯝ ꯐꯗꯕꯅꯦ ꯑꯩꯈꯣꯏꯅ ꯌꯧꯔꯛꯇ꯭ꯔꯗꯤ ꯕꯣꯏꯂꯔ ꯑꯣꯏꯗ꯭ꯔꯁꯨ ꯀꯣ ꯍꯥꯏꯕꯗꯤ ꯍꯤꯗꯥꯛ ꯚꯤꯇꯃꯤꯟꯁ ꯀꯨꯝꯕ ꯄꯤꯖꯗ꯭ꯔꯗꯤ ꯃꯥꯒꯤ ꯆꯤꯟꯖꯥꯛ ꯉꯥꯛꯇꯗꯤ ꯈꯔ ꯐꯩꯌꯦꯕ
ꯑꯁ ꯀꯩꯅꯣꯗ ꯕ꯭ꯔꯣꯏꯂꯔꯒꯨꯝꯕꯁꯦ ꯊꯥ ꯑꯃ ꯑꯅꯤ ꯑꯨꯝꯕ ꯈꯛꯇ ꯀꯩꯅꯣ ꯀꯩꯅꯣ ꯃꯣꯏ ꯀꯩꯅꯣ ꯇꯧꯔꯒ ꯀꯦꯖꯤ ꯑꯅꯤ ꯑꯍꯨꯝ ꯁꯨꯔꯒ ꯀꯩꯅꯣ ꯌꯣꯟꯕꯗꯣ ꯃꯣꯏꯒꯤꯁꯦ ꯅꯣꯔꯃꯦꯜ ꯂꯇꯦ
ꯑꯣꯂ ꯑꯣꯂꯗꯝꯅꯦ ꯑꯗꯨꯅꯦꯕ
ꯑꯗꯨꯅꯦꯕ ꯑꯩꯈꯣꯏꯒꯤꯁꯨ ꯈꯩꯗꯩ ꯍꯥꯏꯗꯤ ꯑꯩꯈꯣꯏꯗꯤ ꯍꯥꯎꯔꯦ ꯀꯩꯅꯣ ꯑꯗꯨꯝ ꯀꯩꯅꯣ ꯇꯧꯔꯦ ꯆꯤꯛꯀꯟꯅꯦꯅ ꯑꯗꯨꯝ ꯆꯥꯕꯅꯦ ꯑꯩꯈꯣꯏꯒꯤꯁꯨ ꯏꯐꯦꯛꯇꯤ ꯑꯣꯏꯔꯝꯒꯅꯦꯕ ꯏꯐꯦꯛꯇꯤ ꯂꯩꯔꯝꯒꯅꯦꯕ
ꯍꯣꯏ ꯑꯗꯨꯅꯦ ꯑꯦ ꯐꯦꯛ ꯂꯩꯔꯝꯅꯤ ꯑꯗꯨꯅ ꯆꯤꯛ ꯀꯟ
ꯍꯣꯏ ꯏꯐꯦꯛ ꯂꯩꯔꯦꯅ ꯈꯨꯗꯛꯇ ꯑꯗꯨꯝ ꯀꯩꯅꯣ ꯑꯩꯈꯣꯏꯗꯁꯨ ꯏꯐꯦꯛ ꯂꯥꯛ ꯐꯠꯇꯕꯅꯤꯅ ꯑꯩꯈꯣꯏꯗꯤ ꯈꯪꯗꯕꯅꯦ ꯂꯩꯕꯨꯗꯤ ꯂꯩꯔꯝꯒꯅꯤꯕ ꯑꯩꯈꯣꯏꯒꯤ ꯀꯩꯅꯣꯗꯣ ꯆꯥꯔꯀꯥꯟꯗ
ꯃꯥꯅꯦ ꯑꯩꯈꯣꯏ ꯕꯣꯏꯂꯔ ꯆꯥꯕꯁꯦ ꯀꯩꯅꯣ ꯇꯧꯕ ꯃꯥꯒꯤ ꯆꯤꯟꯖꯥꯛꯇꯁꯨ ꯀꯣ ꯃꯣꯏꯅ ꯚꯦꯇꯃꯤꯟ ꯁꯨꯅ ꯍꯥꯞꯈ꯭ꯔꯕꯅꯦꯕꯀꯣ ꯆꯥꯎ ꯆꯧꯅꯤꯡꯉ ꯀꯔꯤ ꯀꯔꯁꯤ ꯌꯥꯝꯦꯝꯒꯨꯝꯃꯜ ꯂ ꯆꯨꯔ ꯍꯥꯞꯈ꯭ꯔꯦ ꯑꯗꯨꯒꯤ ꯃꯇꯨꯡꯗ ꯑꯃꯨꯛ ꯕꯣꯏꯂꯔ ꯌꯣꯛꯄꯁꯤꯡꯅ ꯍꯦꯟꯖꯦꯟꯗꯨꯅ ꯑꯃꯨꯛꯒ ꯍꯤꯗꯥꯛ ꯀꯥꯞꯀꯅꯤꯀꯣ ꯑꯗꯨꯒꯤ ꯃꯇꯨꯡꯗ ꯅꯥꯔꯦ ꯍꯥꯏꯔꯗꯤ ꯍꯤꯗꯥꯛ ꯄꯤꯊꯛꯅꯤ ꯑꯃꯨꯛꯒ ꯊꯨꯅ ꯆꯥꯎꯅꯤꯡꯉꯥꯏ ꯊꯨꯅ ꯆꯥꯎꯔꯛ ꯂꯩꯀꯥꯟꯗ ꯁꯤꯗ ꯑꯃꯨ ꯊꯨꯅ ꯍꯦꯟꯅ ꯊꯨꯅꯤꯡꯉꯥꯏ ꯚꯤꯇꯥꯃꯤꯟꯁ ꯄꯤꯊꯈ꯭ꯔꯅꯤ ꯑꯁ ꯑꯩ ꯑꯗꯨ ꯑꯩꯈꯣꯏꯒꯤ ꯃꯁꯥꯗꯗꯤ ꯄꯨꯔꯥ ꯀꯥꯟꯅ ꯀꯥꯟꯅꯗꯕ ꯄꯣꯠꯅꯦꯕ ꯑꯩꯈꯣꯏ ꯆꯥꯔꯁꯨ ꯈꯔ ꯐꯥꯕꯗꯣ ꯍꯧꯔꯣꯏꯕ ꯃꯦꯆꯤꯟꯅ ꯍꯥꯎꯕꯒꯤ ꯋꯥꯅꯦꯕꯀꯣ ꯑꯗꯣ ꯑꯉꯥꯡꯁꯤꯡꯩꯅ ꯆꯤꯛꯀꯟ ꯆꯤꯛꯀꯟ ꯆꯤꯛꯀꯟ ꯍꯥꯏꯗꯅꯀꯣ
ꯍꯣꯏ ꯑꯗꯨꯅꯦ
ꯎꯝ ꯑꯗꯨꯅ ꯐꯖꯅ ꯄꯦꯜꯂꯕ ꯑꯩꯈꯣꯏ ꯆꯤꯛꯀꯟꯗꯣ ꯁꯟꯁꯥꯒꯨꯝꯕꯗꯤ ꯍꯧꯧꯋꯦ ꯑꯗꯨ ꯃꯅꯤꯄꯨꯔꯗ ꯁꯟꯁꯥ ꯇꯥꯡꯈ꯭ꯔꯦ
ꯀꯌꯥ ꯀꯩꯅꯣ ꯀꯌꯥ ꯑꯣꯏꯔꯦ
ꯐꯥꯏꯕ ꯍꯟꯗ꯭ꯔꯦꯠ ꯐꯤꯐꯇꯤꯅꯏꯅꯦ
ꯐꯥꯏꯚ ꯍꯟꯗ꯭ꯔꯦꯠ ꯑꯁ ꯂꯣꯔꯤꯍꯦ ꯑꯗꯨ ꯑꯩꯗꯤ ꯆꯥꯕ ꯉꯝꯃꯣꯏꯍ ꯑꯗꯨꯗꯤ
ꯑꯣ ꯑꯁ ꯆꯕ ꯍꯔꯦꯅꯦ ꯑꯁ ꯕꯣꯏꯂꯥꯔꯅꯦ ꯑꯗꯨ ꯉꯥꯛ ꯉꯥꯏꯔꯦ ꯁꯥ ꯆꯥꯒꯦ ꯍꯥꯏꯔꯁꯨ
ꯑꯗꯗꯤ ꯍꯦꯟꯃꯜ ꯂꯩꯦ ꯍꯦ ꯄꯥꯏ ꯍꯦꯗ ꯀꯥꯁ
ꯐꯥꯏꯚ ꯍꯟꯗ꯭ꯔꯦꯗ ꯉꯍꯥꯛ ꯅꯠꯇꯦꯅꯦ ꯐꯖꯕ ꯂꯧꯕꯗꯣ ꯐꯥꯏꯚ ꯐꯤꯐꯇꯤ ꯍꯥꯏꯌꯦ ꯑꯗꯨꯒ ꯑ ꯁꯔꯨ ꯝꯕꯥ ꯃꯛꯁ ꯇꯧꯕꯗꯨꯅ ꯐꯥꯏꯚ ꯍꯟꯗ꯭ꯔꯦꯠ ꯍꯥꯏꯕ꯭ꯔꯥ ꯑꯗꯨꯃꯥꯏꯅ ꯍꯥꯏꯌꯦ ꯑꯗꯨꯒꯤ ꯑꯁ ꯑꯩꯈꯣꯏ ꯂꯥꯞꯁꯨ ꯂꯥꯞꯄꯒꯤ ꯆꯥꯕ ꯐꯪꯗ꯭ꯔꯦ ꯕꯣꯏꯂꯔ ꯉꯥꯛꯇ ꯆꯥꯔꯒ ꯂꯩꯔꯦ ꯁꯤꯗ
ꯁꯂꯣꯅꯤ ꯁꯕꯨꯗꯤ ꯀꯩꯅꯣ ꯀꯩꯅꯣ ꯀꯩ ꯍꯥꯏꯗꯅꯣ ꯃꯆꯥ ꯃ ꯃꯆꯥꯗꯣ ꯆꯤꯛꯀꯟ ꯀꯩꯅꯣꯗꯣ ꯆꯤꯡꯒꯤ ꯀꯩꯅꯣꯗꯣ ꯑꯗ ꯂꯧ ꯂꯧꯔꯒ ꯀꯩꯅꯩꯅꯣ ꯔꯦꯔ ꯇꯧꯔꯒ ꯑꯗꯨꯒ ꯈꯔ ꯆꯥꯎꯍꯜꯂꯀꯥꯟꯗ ꯑꯗꯨꯝ ꯀꯩꯅꯣ ꯕ꯭ꯔꯣꯏꯜ ꯂꯧꯕ ꯁꯨꯞꯄꯨꯗꯤ ꯑꯗꯨꯝ ꯀꯩꯅꯣ ꯇꯧꯔꯒ ꯆꯥꯕꯅ ꯐꯒꯁ꯭ꯔꯣ
ꯍꯣꯏ ꯑꯗꯨꯅꯁꯨ ꯐꯔꯦ ꯑꯗꯨ ꯑꯩꯈꯣꯏꯅꯁꯨ ꯇꯔꯥꯒꯨꯝꯕ ꯊꯝꯕꯅꯦ ꯑꯗꯣ ꯆꯥ ꯑꯗꯨꯁꯨ ꯆꯥꯏꯌꯦꯕꯀꯣ ꯇꯔꯥꯒꯨꯝꯕ ꯊꯝꯕꯗꯣ ꯁꯤꯛꯁꯀꯨꯝꯕ ꯂꯩꯌꯦ ꯂꯩꯕꯗꯤ ꯑꯗ ꯌꯦꯔꯨꯝꯁꯨ ꯀꯔꯤꯗꯧꯔꯣ ꯍꯥꯏꯔꯒ ꯌꯦꯔꯨꯝꯁꯨ ꯐꯠꯇꯕ ꯐꯪꯔꯔꯕ ꯀꯣ ꯍꯧꯖꯤꯛ
ꯍꯣꯏ ꯍꯟꯗꯛꯁꯦ ꯑꯗꯨꯃꯥꯏꯅꯁꯨ ꯑꯗꯨꯝ ꯇꯧꯋꯤ ꯍꯣꯏ ꯑꯁ ꯂꯣꯏꯅꯃꯛꯇ ꯑꯗꯨꯝ ꯐ꯭ꯔꯦꯁ ꯇꯧꯕ ꯃꯥꯜꯂꯦ ꯁꯤꯁꯦ ꯃꯣꯏ ꯌꯦꯔꯣꯝ ꯐꯥꯠꯇꯕꯁꯦ
ꯑ ꯑꯩꯈꯣꯏꯁꯦ ꯖꯤꯅꯣꯔꯤ ꯀꯥꯏ ꯐꯦꯕꯋꯥꯔꯤ ꯎ ꯐꯦꯕꯋꯥꯔꯤꯗ ꯑꯩꯈꯣꯏꯁꯦ ꯐꯦꯕꯋꯥꯔꯤꯗ ꯌꯦꯨꯔꯨꯝꯁꯦ ꯐꯠꯇꯕ ꯐꯪꯈ꯭ꯔꯕ ꯑꯩꯈꯣꯏꯒꯤꯗꯣ ꯑꯗꯨ ꯄ꯭ꯂꯤꯠ ꯌꯦꯔꯨꯝꯁꯦ ꯑꯩꯈꯣꯏ ꯆꯥꯗ꯭ꯔꯦ ꯑꯗꯨꯒ ꯌꯦꯔꯨꯝꯁꯦ ꯃꯅꯤꯄꯨꯔꯒꯤ ꯍꯥꯏꯅ ꯂꯣꯀꯦꯜꯒꯤ ꯍꯥꯏꯅ ꯑꯃ ꯕꯣꯏꯂꯔꯗꯤ ꯕꯣꯏꯂꯔꯒꯤꯅꯤ ꯑꯗꯨ ꯂꯥꯛꯑꯦꯕꯀꯣ